ꯍꯜꯂꯣ ꯀꯥꯏꯂꯩꯕ‌ꯣ
ꯇꯥꯔꯦ ꯇꯥꯔꯦ ꯀꯣꯛ ꯄꯨ ꯌꯥꯗꯅ ꯂꯩꯒꯤꯋꯥꯅ‌ꯦ
ꯇꯞꯄꯅꯤ ꯈꯔ ꯑꯍꯥꯟꯕꯁꯤꯗꯤ ꯃ‌ꯣꯏ ꯎꯝ ꯎꯞꯄꯗꯣ
ꯑꯗꯨꯅꯦ ꯑꯗꯨꯏꯔ ꯈꯪꯗꯦ
ꯎꯝ ꯊꯨꯅꯒꯨꯝ ꯑꯣꯜꯂꯛꯀꯨꯝ ꯇꯧꯋꯦ ꯈꯜꯂꯤꯅꯦ ꯑꯩꯅ
ꯎꯝ ꯑꯩꯅ ꯖꯣꯝꯗ ꯑꯅꯤꯔꯛ ꯑꯍꯨꯝꯂꯛ ꯀꯤꯠ ꯀꯤꯠ ꯀꯤꯠ ꯅꯝꯃꯤ
ꯍ ꯅꯝ ꯣ ꯄꯩꯁ ꯃꯤ ꯀꯥꯔꯦꯔ ꯊꯛ ꯐꯠꯇꯕꯤꯗꯣ ꯖꯤꯔꯣ ꯖꯤꯔꯣ ꯑꯗꯨꯝ ꯂꯩꯕ ꯑꯗꯨ ꯑꯃꯨꯐꯥꯎꯛ ꯇꯧꯗꯕꯅꯦꯕ ꯅꯅꯦ ꯑꯃꯨꯛ ꯁ ꯇꯧ ꯁꯠ ꯁꯠ ꯆꯠꯂꯛꯄ ꯄ꯭ꯔꯥꯏꯗ ꯀꯔꯤꯅ ꯑꯩꯟ ꯊꯨꯝꯃꯜꯂꯤꯗ ꯈꯜꯂꯨꯔꯤꯝ
ꯑꯁ ꯒꯥꯔꯤꯒ ꯆꯠ ꯍꯧꯔꯛꯑꯍꯦ
ꯃꯥꯈꯣꯏꯅ ꯑꯃꯨꯛ ꯇꯥꯗꯦꯗ
ꯌꯥꯗ꯭ꯔꯦ ꯌꯥꯗ꯭ꯔꯦ
ꯅꯡ ꯑꯥ ꯃꯅꯨꯡ ꯂꯩꯕꯔꯣ
ꯑꯩꯔꯣ ꯉꯁꯤ ꯋꯥꯏ ꯂꯩꯐꯝꯗꯨꯅꯦ
ꯍꯥꯟꯅ ꯀꯩꯅꯣꯒꯤ ꯂꯩꯕꯝ
ꯑꯩꯅꯁꯩ ꯁꯦꯪꯅ ꯇꯥꯗ꯭ꯔꯤ ꯃꯅꯨꯡꯗ ꯍꯣꯏ ꯁꯦꯡꯉꯦ ꯁꯦꯡꯉꯦ ꯍꯧꯖꯤꯛ
ꯎꯝ ꯎꯝ ꯈꯔ ꯇꯞꯄꯤ ꯇꯞꯄꯤ ꯂꯥꯏꯟꯁꯤ ꯎꯝ
ꯑꯃꯁꯨ ꯍꯧ꯭ꯔꯦ ꯌꯥꯗ ꯎꯝ
ꯀꯅꯥ ꯀꯅꯥꯒꯅꯣ ꯑꯃꯨꯛ ꯇꯧꯔꯤꯖꯥꯠꯅꯣ
ꯈꯪꯗꯦ ꯀꯅꯥꯒꯅꯣ ꯇꯥꯃꯣꯒ ꯇꯧꯅꯤ ꯍꯥꯏꯍꯧꯕꯅꯤ
ꯎ
ꯑꯩꯉꯣꯟ ꯇꯞꯅ ꯉꯥꯡꯉꯣꯕ ꯇꯧꯔꯥꯛꯈꯤꯝ
ꯑꯣ ꯍꯣꯏ ꯃꯥ ꯃꯥꯅ ꯂꯥꯑꯣ ꯃꯅꯥ ꯉꯥꯪ ꯈꯪꯖꯠꯅꯤꯅꯥ ꯉꯥꯁꯥꯏ ꯃꯅꯥ ꯐꯣꯟ ꯇꯧꯔꯛꯄꯗꯨ
ꯎ ꯎ
ꯈꯔ ꯇꯞꯇ꯭ꯔꯣ ꯎ ꯈꯔ ꯇꯞꯄ꯭ꯔꯣ ꯂꯥꯛꯄ
ꯏ ꯅꯨꯪꯉꯥꯏꯇꯦ
ꯎꯝ ꯈꯔ
ꯁꯦꯡꯅ ꯇꯥꯔꯦ ꯃꯈꯀꯣꯟꯗꯣ ꯎꯝ
ꯉꯥꯁꯥꯏ ꯃꯤ ꯑꯃ ꯍꯥꯥꯄ ꯈꯤꯕꯅꯦ ꯃꯥꯅ ꯊꯥꯔꯛꯄꯩ ꯃꯥꯅ ꯊꯥ ꯑꯩꯈꯣꯏ ꯅꯨꯄꯥ ꯑꯃ ꯍꯧꯈꯤꯕꯅꯦꯕ ꯎꯝ ꯑꯗꯨ ꯑꯗꯨ ꯑꯗꯨ ꯑꯣꯏꯔꯝꯕꯁꯨ ꯌꯥꯏ
ꯑꯣꯔꯝꯅꯤ꯫
ꯉꯁꯥꯏ ꯃꯃꯥꯡꯗ ꯁꯥꯟꯅꯕꯅ ꯑꯃꯨꯛ ꯀꯦꯁꯨꯝ ꯇꯧꯗꯧꯒꯨꯝ ꯇꯧꯋ ꯑꯗꯣ ꯍꯟꯗꯛ ꯅ ꯑꯃꯨꯛ ꯈꯔ ꯇꯞꯄꯤ ꯀꯃꯥꯏꯅ ꯇꯧꯔꯤꯖꯠꯅꯣ
ꯑꯗꯨꯅꯦ ꯑꯩ ꯑꯁꯣꯝ ꯆꯠꯂꯨꯕꯩꯔꯥ ꯈꯪꯗꯦ ꯂꯩꯅꯦ ꯉꯁꯥꯏ ꯂꯩꯐꯝꯗ
ꯎꯝ ꯑꯃꯗꯨꯅ ꯋꯥꯔꯤ ꯁꯥꯟꯅꯕ ꯇꯥꯏꯀꯣ
ꯑꯗꯨ ꯃꯤ ꯉꯥꯡ ꯇꯥꯕ꯭ꯔꯥ
ꯈꯈ ꯇꯥꯏ
ꯃꯤ ꯌꯥꯝ ꯂꯥꯡꯉꯤ ꯅꯥꯀꯟꯁꯤꯗ ꯆꯠꯐꯝꯁꯨ ꯂꯩꯇꯒꯨꯝ ꯇꯧ ꯃꯣꯏꯁꯤꯗꯤ ꯃꯅꯤꯡ ꯆꯠꯂꯨꯔꯝꯃꯤꯒꯤ ꯃꯤ ꯃꯤ ꯉꯝ
ꯅꯍꯥꯟ ꯏꯕꯥꯅꯤ ꯃꯥꯟ꯭ꯔꯦꯅꯥꯕ ꯏꯕꯥꯅꯤ ꯃꯥꯟ ꯑꯃ ꯑꯃꯈꯛꯇꯁꯤꯗꯕ ꯌꯨꯝ ꯑꯃꯁꯤꯗ ꯏꯕꯥꯜꯒꯤꯒ ꯇꯧꯁꯤ ꯂꯩ ꯑꯃꯅ ꯃꯅꯤꯡ ꯑꯃꯨꯛ ꯆꯦꯟ ꯃꯃꯥꯡ ꯑꯃꯨꯛ ꯆꯦꯟ
ꯃꯈꯣꯟ ꯇꯥꯗꯅꯤꯡꯉꯥꯏ
ꯍꯣꯏ ꯑꯗꯨꯅ ꯍꯦꯟꯅ ꯇꯥꯕ
ꯍꯣꯏꯅꯦ ꯑꯗꯨ ꯃꯥ ꯃꯥ ꯑꯗꯨꯃꯗꯤ ꯌꯥꯗꯧ ꯃꯥꯟꯗꯦ ꯀꯩ ꯇꯧꯈꯤꯕꯅꯤ ꯃꯥꯅ
ꯎꯝ ꯒꯥꯔꯤ ꯆꯠꯄꯁꯤꯅꯅꯦꯀꯣ ꯉꯥꯛꯂꯦꯒ ꯄꯪꯈꯣꯡꯗ ꯈꯣꯡꯉꯛꯀꯅꯤ
ꯇ ꯃꯇꯥꯥꯏꯑꯣꯢꯕꯩꯅꯤ ꯃꯇꯥꯏꯑꯣꯢꯕꯩ
ꯒꯥꯔꯤꯁꯦ ꯊꯦꯡꯉꯕ ꯊꯦꯡꯉ ꯐꯧ ꯆꯠꯂꯦ
ꯑꯣꯝ ꯑꯗꯣꯝꯗꯤ ꯈꯔ ꯆꯠꯂꯦꯕ ꯑꯩꯈꯣꯏ ꯅꯍꯥꯟ ꯃꯃꯥꯡꯗ ꯑꯗꯨꯝ ꯂꯥꯛꯀꯥꯟꯗ ꯆꯥꯛ ꯆꯥꯅꯕ ꯑꯗꯨꯨꯝ ꯂꯥꯛꯄꯩꯗꯣ ꯑꯗꯨꯁꯨ ꯑꯩꯈꯣꯏ ꯑꯗꯨꯣꯝꯄꯥ ꯏꯃꯥꯟꯅꯕ ꯂꯩꯕꯅꯤ ꯑꯗꯨꯨꯝ ꯂꯥꯛꯀ ꯑꯗꯨꯝꯥꯏ ꯉꯥꯜꯂꯤ ꯅꯨꯃꯤꯗꯥꯡ ꯊꯦꯡ ꯊꯦꯡ ꯑꯩꯈꯣꯏ ꯂꯥꯛꯄꯗ ꯑꯗꯨꯝ ꯃꯤꯁꯨꯝ ꯆꯠꯂꯦꯕ ꯎꯝ꯫ ꯕꯖꯥꯔꯒꯗꯨꯝ ꯅꯛꯑꯦꯗꯅ
ꯎꯝ ꯎꯝ ꯀꯩꯊꯦꯜ ꯆꯝ ꯃꯤ ꯃꯌꯥꯝꯝ ꯂꯤꯍꯧꯌꯦ
ꯌꯧꯔꯕ ꯅꯣꯏꯕꯨ
ꯌꯧꯔꯦ ꯑꯕ ꯆꯥꯊꯣꯛ ꯑꯗꯣ ꯌꯔꯒ ꯑꯃꯨꯛ ꯍꯟꯖꯤꯜꯂꯛꯑꯦꯗꯣ ꯃꯥꯗꯤ ꯑꯃꯨꯛꯀ ꯆꯠꯦ ꯈ꯭ꯔꯦ ꯀꯅꯥꯅꯣꯝ ꯂꯥꯛꯑꯒ
ꯎꯝ ꯑꯩꯈꯣꯏ ꯃꯤꯅꯨ ꯃꯆꯥꯁꯤꯁꯨ ꯂꯥꯛꯑꯗꯣ ꯃꯄꯥꯟꯗ
ꯀꯅꯥꯃꯤꯅꯨ ꯃꯆꯥ
ꯑꯩꯈꯣꯏ ꯃꯤꯅ ꯃꯆꯥ ꯍꯥꯏꯔꯒ
ꯌꯦ ꯑꯆꯥ ꯄꯤꯗ
ꯃꯄꯤꯖꯣ ꯃꯆꯥꯥꯃꯦ ꯁꯤꯒꯔꯦ
ꯏꯁꯪ ꯂꯥꯛꯏꯅꯦ ꯆꯥꯃꯤꯟꯅꯅꯉꯥꯏ ꯇꯨꯃꯤꯟ ꯂꯩꯌꯣꯌꯣ ꯍꯛ-ꯍꯛ
ꯈꯣꯡꯉꯤꯕꯥꯏ ꯍꯧꯕꯒ ꯑ ꯃꯦꯠꯇ
ꯇꯨꯃꯤꯟ ꯂꯩꯌꯣꯌꯣ
ꯎꯍꯝ ꯍ- ꯀꯔꯤꯅꯣ ꯀꯔꯤꯅꯣ ꯃꯥꯅꯃꯨꯛ ꯀꯟꯅ ꯊꯤꯔꯤꯁꯤꯅ ꯈꯤꯡꯍꯧꯔꯦ ꯅꯪ ꯈꯣꯟ ꯇꯥꯕ꯭ꯔꯣ ꯈꯤꯡꯕꯗꯣ ꯍꯧꯖꯤꯛꯇ
ꯇꯥꯗꯦ ꯀꯩ ꯈꯤꯡꯉꯤꯕ
ꯎꯝ ꯃꯣꯏ ꯄꯨꯡ ꯌꯧꯔꯛꯄꯩ ꯏꯁ ꯁꯤ ꯌꯦꯡꯉꯣ ꯀꯗꯔ ꯀꯗꯔ ꯇꯧꯗ ꯑꯩ ꯅꯥꯛꯇ ꯆꯪꯁꯤꯜꯂ ꯇꯧꯔꯤꯁꯦ ꯌꯦꯡꯎ
ꯅꯨꯡꯉꯥꯏꯔꯝꯗꯣꯏꯅꯦ ꯃꯥꯅ ꯇꯧꯗꯣꯏꯁꯦ
ꯎꯝ ꯃꯥꯂꯤꯁ ꯊꯧꯕꯖꯦ
ꯏ ꯇꯧ ꯇꯧ ꯑ ꯈꯣꯡꯉꯛꯀꯅꯨ ꯃꯥꯂꯤꯁ ꯇꯧꯕꯤꯒꯦꯌꯨ
ꯑꯗꯨꯅꯤ ꯈꯣꯡꯒꯤꯗ꯭ꯔꯦ ꯃꯥ ꯇꯨꯝꯃ ꯅꯨꯡꯉꯥꯏꯒꯔꯦ ꯅꯪ
ꯎꯝ ꯁꯪꯍꯜꯂꯨ ꯁꯪꯍꯜꯂꯨ
ꯁꯤ ꯇꯌꯥꯔ ꯐꯤꯜ ꯂꯥꯛꯏꯗꯥ
ꯑꯁꯤꯗ ꯗꯨꯀꯥꯟ ꯊꯣꯡ ꯀꯅꯥ ꯂꯥꯛꯑꯦ
ꯑꯣ ꯋꯥꯀꯤꯡ ꯆꯠꯇꯣꯔꯦ
ꯑꯥ ꯍꯣꯏ ꯈꯛꯇꯗ
ꯎꯝ
ꯎꯍꯝ ꯑꯁꯤꯗ ꯗꯨꯀꯥꯟ ꯂꯩꯕꯅꯦꯕ ꯀꯩ ꯀꯩ
ꯎꯝ
ꯀꯩ ꯀꯩ ꯇꯧꯕꯒꯤ ꯑꯁꯤꯗꯩ ꯊꯣꯡ ꯂꯣꯟꯕꯅꯦꯕ ꯊꯣꯡ ꯂꯣꯟꯖꯤꯟꯕꯒꯤ ꯂꯣꯟꯖꯤꯟꯅꯕ ꯃꯈꯣꯟꯗꯣ ꯑꯩꯗꯤ ꯏꯁ ꯒꯥꯔꯤ ꯑꯅꯤ ꯊꯣꯝꯒꯥꯏꯅꯔꯕ ꯈꯜꯂꯦ ꯑ ꯍꯤ-ꯍꯤ-
ꯑꯣ ꯃꯣꯏ ꯀꯩꯅꯣꯗꯣ ꯑꯣꯏꯔꯃꯒꯅꯤ ꯖꯤꯡꯒ ꯀꯩ ꯀꯩ ꯇꯧꯕꯅꯤꯅ ꯗꯪ ꯊꯥꯗꯕꯩ ꯑꯣꯏꯔꯝꯒꯅꯤ
ꯅꯨꯡꯉꯥꯏꯇꯦ
ꯀꯩ ꯅꯨꯡꯉꯥꯏ
ꯃꯈꯣꯟꯁꯦꯡꯅ ꯇꯥꯗꯦ
ꯑꯣ ꯑꯩ ꯉꯥꯡꯕꯗꯨꯔꯣ ꯍꯥꯏꯖꯦ
ꯇꯥꯗꯦ ꯑꯩꯁꯤꯗ
ꯀꯩꯟ ꯇꯥꯗꯦ ꯍꯥꯏꯖꯤꯕꯨ
ꯕ꯭ꯂꯦ ꯇꯧꯔ ꯑꯃꯨꯛ ꯂꯦꯞꯈ꯭ꯔꯅꯤ ꯕ꯭ꯂꯦ ꯇꯧꯔ ꯑꯃꯨꯛ ꯂꯦꯞꯈ꯭ꯔꯅꯤ
ꯑꯩꯅ ꯋꯥ ꯉꯥꯡꯕꯗꯨꯔ ꯇꯥꯗꯦ ꯑꯩꯁꯦ
ꯍꯣꯏ ꯍꯣꯏꯨꯛ ꯇꯥꯔꯦ ꯁꯦꯡꯅ
ꯍꯣꯏ ꯑꯃꯨꯛ ꯂꯥꯏ ꯅꯨꯡꯉꯥꯏꯇꯦꯕꯩ ꯃꯁꯥꯅ ꯅꯨꯡꯉꯥꯏꯇꯦ ꯍ
ꯎꯝ ꯑꯁ ꯑꯩꯅ ꯀꯩꯝ ꯇꯧꯗꯦ
ꯎꯝ ꯊ ꯁꯅ ꯂꯣꯏꯗ꯭ꯔꯤ
ꯈꯪꯗꯦ ꯁꯥꯟꯅꯩꯔ ꯁꯥꯟꯅꯗꯔ ꯇꯨꯃꯤꯟꯅ ꯑꯃꯨꯛ ꯂꯩꯔꯦ
ꯑꯗꯨꯅꯤ ꯃꯣ ꯅꯁꯅꯤ ꯑ ꯇꯥ ꯀ ꯁꯀꯂꯤ ꯌꯥꯥꯟ ꯎꯝ ꯇ ꯁꯣꯂꯤꯖ ꯆ
ꯆꯖꯔꯤ ꯆꯖꯔꯤ
ꯐꯦ ꯃꯥꯖꯨ ꯈꯝꯍꯧꯔꯒꯦꯕ ꯐꯖꯟ ꯈꯟꯗꯖꯥꯠꯅꯤ ꯇꯥꯒꯤꯗꯔꯦ ꯉꯪꯒꯤꯗꯕꯩ ꯑꯣꯏꯔꯝꯒꯅꯤ ꯀꯩꯅꯣ ꯇꯞ ꯇꯞꯅ ꯂꯥꯛꯀꯅꯤ ꯇꯞ ꯇꯞ ꯂꯥꯛꯀꯅꯤ ꯁꯥꯑꯣꯟ ꯇꯝ ꯇꯝ ꯂꯥꯛ
ꯑꯩꯈꯣꯏꯅ ꯑꯍꯥꯟꯕꯅꯦ ꯃꯥꯏ ꯂꯣꯏꯔꯝꯈꯤꯔꯣꯏ ꯁꯥꯟꯅꯔꯤ ꯁꯅꯔꯤ ꯁꯥꯟꯅꯔꯤ
ꯇꯪꯈꯥꯏ ꯆꯠꯂꯦꯕ ꯇꯪꯈꯥꯏꯗꯦ ꯆꯠꯂꯦꯕ ꯈꯥꯏ ꯍꯦꯜꯂꯦꯕ ꯅꯠꯇ꯭ꯔꯣ
ꯑꯥꯎ ꯇꯣ ꯁꯤꯗꯣ ꯃꯤ ꯑꯃꯗ ꯃꯤ ꯑꯃ ꯃꯔꯤ ꯃꯔꯤꯗꯩꯅ ꯁꯥꯟꯅ ꯌꯥꯗꯦꯗꯥꯏꯅꯦ
ꯎꯝ ꯌꯥꯗꯦ ꯑꯩꯈꯣꯏ ꯑꯃꯃꯝꯗ ꯁꯨꯔꯤꯗꯅ ꯉꯁꯤꯒꯤ
ꯑꯗꯨ ꯃꯤ ꯃꯔꯤ ꯑꯗꯨ ꯃꯤ ꯃꯔꯤ ꯍꯦꯜꯂꯗꯤ ꯏꯁꯥꯅ ꯌꯥꯔꯣꯏ ꯍꯥꯏꯗꯤ ꯃꯤ ꯑꯃꯗ ꯃꯔꯤꯔꯛ ꯇꯧꯔ ꯍꯦꯜꯂꯗꯤ
ꯌꯥꯔꯣꯏ ꯑꯗꯨꯗꯤ
ꯑꯗꯨ ꯃꯤ ꯀꯩ ꯃꯔꯤ ꯁꯨꯅꯔꯀꯥꯟꯗ ꯑꯇꯣꯞꯄ ꯑꯃꯨꯛ ꯊꯤꯒ ꯇꯔꯦ
ꯎ ꯃꯤꯊꯤ ꯇꯥꯔ ꯃꯔꯤ ꯃꯔꯤ ꯌꯦꯡ ꯌꯦꯌꯣ ꯑꯁ ꯑꯁꯣꯝ ꯅꯥꯀꯟꯗ ꯃꯔꯤ ꯑꯃꯝ ꯇꯧꯔꯅꯤ ꯃꯔꯤ ꯃꯔꯤ ꯑꯗꯨꯗ ꯅꯤꯄꯥꯜ ꯂꯩꯁꯤꯟꯈ꯭ꯔꯅꯤ ꯑꯩ
ꯎꯝ
ꯑ ꯑꯩꯉꯣꯟꯗ ꯃꯔꯤ ꯑꯃꯝꯇ ꯀꯥꯟꯅꯤ ꯌꯦꯣ ꯀꯌꯥ ꯇꯥꯔꯒ ꯀꯌꯥꯅꯣ ꯅꯤ ꯁꯣꯏ ꯌꯧꯁꯤꯟꯈ꯭ꯔꯦ ꯑꯗꯩ ꯑꯃ ꯑꯗꯨ ꯑꯗꯨꯝꯃꯒꯦ ꯇ ꯀꯩꯅ ꯑꯥ ꯌꯧꯒꯗ꯭ꯔꯣ ꯑꯗꯨ ꯃ ꯌꯁꯨ ꯌꯥꯏ ꯀꯩꯅꯣꯗꯨ ꯐꯪꯉꯅꯤꯅ ꯃꯩ ꯆꯠꯂꯦ ꯑꯗꯨꯃꯩꯁꯦ ꯌ ꯑꯣꯏꯔꯁꯨ ꯌꯥꯔꯦ ꯌꯥꯗ꯭ꯔꯣ
ꯑꯗꯨ ꯃꯣꯏꯁꯤ ꯑꯃꯗ ꯑꯃꯗ ꯀꯌꯥ ꯀꯌꯥꯒ ꯀꯃꯥꯏꯅ ꯇꯧꯔꯤꯅꯣꯕ
ꯑꯃꯗ ꯆꯥꯃ ꯆꯥꯃ ꯇꯔꯥ ꯆꯥꯝ ꯆꯥꯝꯗꯦ ꯍꯥꯏꯕꯅꯦ ꯑꯗꯨ ꯃꯣꯏ ꯍꯌꯦꯡ ꯁꯥꯕ ꯃꯑꯣꯡꯗ ꯀꯃꯥꯏꯅ ꯇꯧꯅꯣ ꯈꯪꯗꯦ ꯈꯤꯇꯪ ꯂꯥꯏ ꯅꯨꯡꯉꯥꯏꯒꯤꯈꯤꯗ ꯀꯥꯡꯕꯨꯨꯅ ꯈꯤꯇꯪ ꯇꯞꯊꯥ ꯄꯩꯁꯥ ꯈꯔ ꯌꯥꯝꯗꯕ ꯑꯗꯨꯃꯥꯏꯅ ꯇꯧꯒꯅꯤ ꯇꯥꯕꯟꯗ꯭ꯔꯣ
ꯊꯥꯔꯦ ꯑꯃꯨꯛ ꯆꯞꯄꯤ ꯑꯃꯨꯛ ꯇꯥꯏ ꯇꯥꯔꯦ ꯇꯥꯔꯦ
ꯐꯩ ꯁꯤꯗ ꯇꯞꯊꯩꯑ ꯈꯔ ꯃꯈꯣꯟꯗꯣ ꯍꯌꯦꯡ ꯉꯥꯡꯈꯤꯕꯈꯤꯕꯔꯥ ꯇꯞ ꯇꯞ ꯅꯨꯡ ꯇꯞ ꯇꯝ ꯂꯥꯛꯄꯤ ꯇꯧꯋꯦꯕ
ꯑꯩꯁꯤꯗꯗꯤ ꯆꯞ ꯆꯞ ꯆꯥꯅ ꯊꯣꯡꯉꯦ ꯑꯩꯁꯨ ꯇꯞ ꯆꯥꯂ ꯈꯪꯉꯦ
ꯅꯪ ꯉꯥꯛ ꯀꯥꯟ ꯇꯞꯄꯤꯅꯦ
ꯇꯄꯦ
ꯎꯝ
ꯁꯤꯗ ꯑꯃꯨꯛ ꯁꯦꯡꯅ ꯇꯥꯗ꯭ꯔꯤꯅꯤꯅꯦ ꯍꯪ
ꯎꯝ ꯎꯝ ꯀꯩꯗꯧ ꯈꯪꯗꯦ ꯑꯃꯨꯛ ꯃꯣꯏ ꯉꯁꯤ ꯉꯁꯥꯏꯁ ꯐ ꯅꯨꯡꯉꯥꯏꯈꯤ ꯃꯃꯥꯡ ꯁꯥꯟꯅꯕꯗꯣ
ꯄꯨꯅ
ꯍꯟꯗꯛꯇꯤ ꯌꯥꯝ ꯅꯨꯡꯉꯥꯏꯇꯦ ꯎꯝ ꯎꯝ ꯉꯁꯥꯏ ꯑꯩꯈꯣꯏꯒꯤ ꯏꯗꯦ ꯅꯥꯀꯟ ꯈꯔ ꯆꯠꯊꯣꯛꯎꯕꯗ ꯑ ꯌꯥꯈꯤꯗ꯭ꯔꯦ
ꯑꯗꯨꯗꯤ ꯑꯩꯁꯨ ꯑꯁꯣꯝ ꯅꯥꯀꯟꯗ ꯃꯣꯏ ꯋꯥꯔꯤ ꯁꯥꯟꯅꯕ ꯑꯃ ꯆꯠ ꯂꯨꯕꯏ ꯑꯣꯏꯔꯝꯅꯤ
ꯌꯥꯗꯅ ꯄꯨꯚꯤꯁ ꯂ
ꯎ
ꯀꯩꯅꯣ
ꯑꯩꯁꯨ ꯑꯩꯁꯅ ꯃꯤꯅ ꯂꯥꯡ ꯃꯅꯦ ꯒꯥꯔꯤꯅ ꯃꯔꯣ ꯑꯃ
ꯂꯣꯛ ꯂꯣꯛ ꯊꯨꯡꯕꯗꯨꯗꯤ ꯒꯨꯂꯤ ꯄꯤꯖ ꯒꯨꯂꯤ ꯆꯥꯏꯗ꯭ꯔꯣ
ꯆꯥꯗꯦꯗ ꯉꯥꯛꯂꯩꯔ ꯄꯪꯈꯨ ꯈꯨꯔꯅꯤ ꯑꯃꯨꯛ ꯉꯥꯛꯂꯩ ꯐꯒ꯭ꯔꯅꯤꯌꯦ ꯑꯗꯨꯝ ꯈꯨꯕꯒ ꯅꯠꯇꯦꯗ
ꯁꯤꯡ ꯀꯩꯅꯣꯒꯨꯝꯕ ꯌꯥꯏꯒꯪꯒꯨꯝꯕꯗꯣ
ꯑꯩꯗꯣ ꯀꯩꯅꯣ ꯂꯣꯝꯕ ꯍꯥꯏꯕ꯭ꯔꯥ ꯅꯠꯇꯦ ꯍꯣꯏ ꯀꯋꯥꯗꯍꯥꯞ ꯅꯕ ꯂꯣꯝꯕ ꯍꯥꯏꯕ꯭ꯔꯥ
ꯔꯣꯝ ꯑꯥ ꯌꯥꯏꯒꯪꯗꯨ ꯈꯔ ꯇꯧꯅꯦ ꯅꯩꯗꯨ ꯈꯅꯥꯎꯗꯨ ꯀꯩꯅꯇꯧ ꯂꯩꯔꯒꯅ ꯃꯍꯤ ꯃꯍꯤ ꯆꯦꯜꯂꯒꯅꯅꯦ ꯀꯩꯅꯣꯗꯨ ꯃꯄꯪꯗꯨ ꯆꯥꯗꯧꯕ ꯃꯄꯪ ꯑꯗꯩ ꯃꯍꯤ ꯃꯍꯤ ꯆꯦꯟꯗꯔꯒꯅ ꯃꯍꯤꯁꯤ ꯆꯦꯟꯗꯔ ꯀꯩꯅꯣ ꯑꯀꯪꯕꯗꯨ ꯆꯥꯗꯧꯕ ꯑꯦ ꯑꯦ ꯃꯍꯤ ꯆꯦꯟꯗꯔꯗꯤ ꯀꯩꯅꯣ ꯃꯍꯤꯗꯨ ꯊꯤꯠꯂꯦꯅ ꯑꯗꯨꯒ ꯆꯥꯗꯧꯕ
ꯃꯍꯤ ꯊꯤꯠꯂꯒ ꯍꯥꯏꯗꯤ ꯀꯩ
ꯌꯥꯡ ꯌꯥꯡꯉꯪ ꯃꯍꯤ ꯑꯗꯨ ꯈꯔ ꯍꯩꯖꯤꯜꯂꯦꯅ ꯆꯃꯁ ꯆꯃꯁ ꯌꯥꯏꯉꯪ ꯃꯍꯤꯗꯨ ꯌꯥꯡꯉꯪ ꯍꯥꯏꯗꯤ ꯆꯃꯁ ꯌꯥꯝꯗꯕꯤꯗꯀꯣ ꯑꯃꯐꯥꯎ ꯋꯠꯇꯕꯤꯗ ꯍꯥꯞꯄꯣ ꯑꯗꯨꯒ ꯀꯩꯅꯣ ꯑꯣꯏꯔꯣ ꯒꯤꯂꯥꯁꯁꯤꯗ ꯁꯨꯝ ꯎꯞꯈꯥꯏꯔꯣ ꯑꯗꯨ ꯊꯛꯇꯣꯛꯑꯣ
ꯀꯩ ꯀꯩꯀꯩꯅꯣ ꯁꯦꯝꯅꯤ ꯍꯥꯏꯔꯃꯜ
ꯎꯝ ꯑꯗꯨ ꯌꯥꯝꯛꯇꯔꯁꯨ ꯐꯕꯅꯤ ꯌꯥꯏꯉꯪ ꯇꯨꯒꯁꯨ ꯅꯇꯦ ꯀꯩꯅ ꯇꯧꯗꯕꯤꯗꯀꯣ ꯑꯗꯨꯅ ꯁꯨꯝ ꯌꯥꯕꯅꯦꯕ
ꯑꯩꯈꯣꯏ ꯃꯥꯗꯨ ꯑꯗꯨꯝ ꯄꯤꯕꯟ
ꯆꯨꯝ ꯇꯖꯂꯤ ꯀꯋꯥꯏ ꯆꯨꯝ ꯆꯨꯝ
ꯆꯨꯝ
ꯀꯩꯅꯣ ꯗꯅ ꯈꯣꯡ ꯂꯥꯏꯗ ꯆꯨꯝ ꯇꯥꯁꯤꯜꯂꯦ ꯑꯗ ꯀꯣꯛ ꯂꯥꯏꯗꯅ ꯀꯩꯅꯣꯝ ꯇꯥꯁꯤꯜꯂꯝꯃꯦ ꯑꯅꯤ ꯇꯥꯁꯤꯜꯂꯛꯄ ꯋꯥꯅꯤ ꯄꯥꯏꯔꯦ ꯑꯃꯅ ꯇꯥꯎ ꯌꯥ
ꯀꯣꯀꯤꯗꯅ ꯇꯟꯅ ꯑꯣꯏꯔꯝꯗꯤ
ꯈꯪꯅ ꯇꯤꯟꯗ ꯈꯪꯂꯦ ꯄꯥꯏꯈꯤꯕꯅꯗꯦ ꯐꯠ ꯂꯥꯎꯉꯥꯏ ꯈꯣꯡꯅ ꯆꯁꯅꯤ
ꯀꯧꯖꯤꯡ ꯑꯣꯏꯔꯝ
ꯊꯧꯛ꯭ꯂꯤ ꯂꯒꯪꯅꯦꯦ
ꯗꯥꯎꯌꯥꯕꯩꯔꯥꯒꯥꯏ ꯗꯥꯎ ꯆꯨꯝ ꯆꯨꯝ ꯇꯥꯠꯇꯣ ꯑꯦ ꯌꯥꯝ ꯍꯦꯜꯂꯝꯃꯕ ꯑꯗꯨꯒ
ꯑꯥ
ꯑꯁ
ꯌꯥꯝ ꯐꯖꯔꯨꯔꯁꯤ ꯅꯍꯈ ꯆꯠ ꯁꯠ ꯈꯪ ꯈꯪꯍꯧꯗꯅ ꯆꯠꯈꯤꯕꯗꯣ ꯎꯝ ꯎꯝ ꯍꯣꯏ ꯍꯣꯏ ꯑꯗꯨꯗꯤ ꯊꯝꯃꯦꯀꯣ ꯎꯝ ꯎꯝ ꯊꯝꯃꯦ ꯊꯝ